ꯑꯣ ꯇꯠꯈ꯭ꯔ ꯃꯥꯜꯂꯦꯍꯦ
ꯃꯊꯟꯗ ꯀꯩꯩꯅꯔꯣ ꯀꯩꯅꯣ
ꯑꯥ
ꯃꯊꯟ ꯀꯛꯄꯗꯨꯗꯤ ꯀꯃꯥꯏꯅ ꯇꯧꯔꯝꯒꯅꯤ
ꯑꯗꯨ ꯂꯣꯏꯕꯒꯤ
ꯂꯣꯏꯕꯒꯤꯗꯤ ꯂꯣꯏꯔ ꯃꯊꯪ ꯀꯩꯔꯕ
ꯑꯥ
ꯑꯣ ꯌꯥꯔꯦ ꯑꯗꯨꯕꯨ ꯑꯣꯏꯔꯗꯤ
ꯎꯝ ꯑꯗꯨꯅꯦ ꯁ꯭ꯀꯨꯜꯃꯛꯇ ꯌꯦꯡꯉꯁꯨ ꯃꯄꯥꯟꯂꯣꯝꯒꯤ ꯃꯌꯥꯝ ꯇꯧꯅꯗꯅ ꯄꯨꯁꯤꯜꯂꯛꯇꯅ ꯃꯄꯥꯟꯂꯣꯝꯒꯤ ꯁ꯭ꯀꯨꯜꯒꯤ ꯃꯣꯗꯦꯗ ꯇꯧꯅꯔꯛꯄ ꯃꯆꯥ ꯃꯁꯨ ꯑꯣꯏꯗꯣ ꯑꯗꯨꯃꯥꯏꯅ ꯂꯣꯏ ꯇꯝꯍꯟꯅꯤꯡꯉꯤꯗꯅ
ꯈꯪꯉ ꯑꯗꯨꯅꯤ
ꯆꯥꯕ ꯊꯛꯄꯃꯛꯇ ꯆꯥꯕ ꯊꯛꯄꯃꯛꯇ ꯑꯣꯏꯔꯁꯨ ꯄꯨꯔꯥ ꯋꯦꯁꯇꯔꯟꯒꯤ ꯈꯨꯆꯥ ꯑꯅꯤꯒ ꯑꯗꯨꯝ ꯆꯥꯅꯔꯤꯁꯦ
ꯇꯧꯔꯦ ꯍꯧꯖꯤꯛꯀꯥꯟꯗꯤ ꯑꯗꯨꯅ ꯑꯉꯥꯡ ꯆꯥꯎ ꯍꯦꯟꯗꯕ ꯑꯗꯨ ꯂꯩꯇ꯭ꯔꯦ ꯍꯧꯖꯤꯛꯇꯤ
ꯑ ꯀ ꯏ
ꯎꯝ ꯌꯥꯝ ꯋꯥꯡꯈꯠꯅꯔꯛꯏꯁꯦ
ꯑꯩꯈꯣꯏ ꯏꯁꯦ ꯅꯨꯄꯥꯗ ꯑꯩꯉꯣꯟꯗꯅ ꯈ꯭ꯋꯥꯡ ꯊꯤꯈ꯭ꯔꯦꯕ
ꯋꯥꯥꯡꯉꯦ ꯏꯆꯥ ꯅꯨꯨꯄꯤꯅ ꯑꯩꯉꯣꯟꯗ ꯍꯦꯟꯒ꯭ꯔꯦꯒ ꯋꯥꯡꯉꯨꯕꯁꯦ ꯑꯩ ꯌꯥꯝꯃꯤ ꯀ꯭ꯂꯥꯁ ꯁꯦꯚꯦꯟꯒ ꯀꯥꯗꯅ
ꯑꯗꯨ ꯃꯔꯦ ꯆꯥ ꯈꯣꯠꯂꯤꯕ ꯑꯗꯩꯗꯤ ꯃꯇꯝ ꯑꯩꯈꯣꯏꯅ ꯑꯉꯥꯡ ꯀꯥꯟꯗ ꯆꯥꯕꯁꯤꯗꯤ ꯑꯣꯡꯂꯤ ꯀꯩꯝ ꯇꯧꯕ ꯆꯥꯗꯕ ꯃꯥꯜꯂꯦ
ꯆꯥꯔꯦ ꯆꯕꯣꯟꯒ ꯆꯤꯅꯤ ꯇꯥꯡꯁꯤꯂꯒ ꯊꯥꯛꯄ ꯑꯗꯒꯤ ꯑꯁꯥ ꯐꯅꯦꯅ
ꯆꯧꯒ ꯃꯆꯨ ꯌꯥꯏꯒꯪꯒ ꯅꯧꯕ ꯑꯗꯨ
ꯑ ꯍꯤꯡꯉꯛꯄꯣꯅꯤꯅ ꯀꯇ ꯍꯥꯏꯗꯦ
ꯑꯗ ꯁꯨꯃꯥꯏꯅꯗ ꯑꯗꯨꯝ ꯍꯤꯡꯉꯛꯄꯁꯤꯗ ꯈꯨꯗꯣꯡꯆꯥꯕ ꯂꯧꯕ ꯍꯩꯕꯗꯨꯅꯦꯕꯅꯦ
ꯎꯝ
ꯈꯨꯗꯣꯡꯆꯥꯕ ꯂꯧꯕ ꯍꯩꯕꯁꯤꯗꯁꯨ ꯄꯩꯁꯥꯃꯨꯛ ꯆꯪꯉꯛꯏꯕꯃꯤꯅ ꯁꯝꯅ ꯍꯥꯏꯔꯕꯗ ꯑꯩꯉꯣꯟꯗ ꯕꯤꯖꯤꯅꯦꯁ ꯑꯥꯏꯗꯤꯌꯥ ꯐꯖꯕ ꯑꯃ ꯂꯩꯔꯦ ꯑꯩꯅ ꯈꯔ ꯈꯔ ꯇꯧꯔꯛꯄ ꯃꯇꯝꯗ ꯄꯩꯁꯥ ꯆꯥꯎ ꯄꯩꯁꯥ ꯄꯥꯏꯕ ꯅꯨꯄꯥꯅ ꯖꯣꯕ ꯂꯥꯎꯅ ꯇꯧꯕ ꯃꯇꯝꯗ ꯑꯩꯅꯦꯕ ꯇꯠꯇꯣꯏꯗꯤ
ꯃꯥꯅꯦ ꯑꯗꯨꯝ ꯍꯤꯡꯒꯗꯕ ꯃꯤꯗꯨꯗꯤ ꯍꯤꯡꯍꯧ ꯇꯥꯕꯅꯤ ꯑꯩꯗꯤ ꯎꯄꯥꯏ ꯂꯩꯇꯕꯅꯤꯅ ꯑꯗꯨꯝ ꯌꯦꯡꯉ ꯂꯩꯍꯧꯗꯥꯕꯅꯤ
ꯑꯅꯤ ꯑꯗꯨ ꯃꯤꯉꯣꯟꯗ ꯁꯥꯎꯔ ꯌꯥꯝ ꯅꯠꯇꯦꯕ
ꯑꯉꯥꯡ ꯑꯃ ꯇꯧꯅꯕꯅꯦ ꯀ
ꯑꯉꯝ ꯑꯉꯝ ꯇꯧꯅꯕꯅꯤꯅ ꯑꯗꯨꯅ ꯂꯨꯏ ꯃ ꯅꯥꯕꯕꯣ
ꯑꯥꯏꯗꯤꯌꯥꯗꯣ ꯑꯥꯏꯗꯤꯌꯥ ꯂꯩꯌꯦꯅꯁꯨ ꯑꯣꯏꯣꯏꯕ ꯌꯥꯗꯕ ꯃꯌꯥꯝꯁꯨ ꯂꯩꯗꯅ
ꯑꯉꯅ
ꯑꯣꯏꯕ ꯌꯥꯗꯕ ꯍꯥꯏꯁꯦ ꯑꯗꯨꯗꯤ ꯌꯥꯔꯤꯃꯤꯅꯦ ꯁꯦꯟ ꯂꯩꯇꯕꯅꯤꯅ ꯇꯧꯔꯤꯁꯦ ꯑꯗꯨꯗꯗꯤ ꯂꯩꯔꯦ ꯈꯜꯂꯣ ꯄꯨꯔꯒ ꯇꯧꯔꯦ ꯍꯤꯡꯣꯜꯁꯨ ꯁꯣꯏ ꯀꯩꯂꯣꯅꯦ ꯑꯗꯨꯅ ꯑꯣꯏꯅꯤꯁꯨ ꯅꯠꯇꯦꯕ
ꯃꯥ ꯑꯗꯨ ꯀꯝꯄꯤꯇꯤꯁꯟꯥꯛꯣꯏ ꯅꯃꯦ
ꯎꯝ ꯑꯗꯨ ꯃꯤ ꯁꯦꯟꯕ ꯍꯥꯏ ꯑꯃ ꯇꯧꯔꯤꯁꯤꯗꯤ ꯄꯩꯁꯥ ꯊꯥꯗꯕ ꯀꯤꯗꯦꯗꯅ ꯃꯥꯡꯉꯁꯨ ꯌꯥꯏꯅꯤ
ꯃꯥꯅꯦ ꯃꯣꯏꯗ ꯑꯍꯦꯟꯕ ꯄꯩꯁꯥ
ꯑꯩꯈꯣꯏꯗꯤ ꯂꯥꯁꯅꯦꯕ ꯑꯗꯨꯅ ꯀꯥꯏ ꯂꯩꯇꯦꯕ ꯃꯥꯡꯕ ꯌꯥꯗꯕꯩꯅꯦꯕ ꯄꯨꯔꯥ ꯃꯥꯡꯉꯗꯤ ꯄꯨꯡꯂꯣꯏ ꯂꯣꯏꯕꯅꯤꯅ
ꯑꯗꯨꯝ ꯑꯆꯧꯕꯅ ꯑꯗꯨꯝ ꯃꯆꯥ ꯑꯗꯨꯝꯠꯄꯝ ꯑꯗꯧꯕ ꯃꯁꯥꯅ ꯑꯗꯨꯝ ꯁꯤꯖꯈꯤꯕ ꯄꯣꯠꯅꯦꯃꯦ
ꯎꯝ
ꯃꯣꯏꯅ ꯍꯥꯠꯀꯦꯅ ꯇꯧꯕꯗꯤ ꯅꯠꯇꯕ ꯍꯥꯏꯇꯥꯔꯦ ꯍꯩꯠ ꯁꯤꯗꯤ ꯁꯤꯒꯤ ꯃꯥꯅ ꯇꯧꯕꯖꯦ
ꯑꯩꯅ ꯈꯜꯂꯤ ꯁꯨꯃꯥꯏꯅ ꯂꯣꯏ ꯈꯜꯂꯤꯗ ꯃꯤꯖꯨ ꯗꯨ ꯈꯟꯕꯅꯤꯅ ꯑꯉꯝꯕꯗꯨꯅ ꯇꯧꯒꯤꯕꯩ ꯋꯥꯅꯤ
ꯃꯥꯅꯦ ꯑꯗꯗꯤ ꯁꯝꯅ ꯌꯦꯡꯉꯨꯗꯅ ꯍꯧꯖꯤꯛ ꯔꯦꯁꯇꯨꯔꯦꯟ ꯐꯥꯁ ꯐꯨꯗ ꯂꯩꯔꯤꯉꯩꯁꯦ ꯄꯨꯔꯥ ꯑꯗꯨꯒꯤ ꯇ꯭ꯔꯦꯟꯗꯤꯡꯗ ꯑꯃꯨꯛ ꯂꯣꯏꯅ ꯑꯃꯨꯛ ꯆꯠꯇ꯭ꯔꯣ
ꯆꯠꯂꯤꯝ
ꯗꯨꯅꯦ ꯑꯆꯧ ꯑꯆꯧꯕ ꯄꯣꯠꯁꯦ ꯑꯥ ꯃꯃꯤꯡꯒ ꯈꯪꯗꯦꯃꯦꯕꯣ ꯃꯣꯏꯒꯤ ꯃꯦꯅꯨꯗꯒ ꯍꯥꯞꯄꯤ ꯃꯌꯥꯝꯗꯣ
ꯖꯥ ꯖꯥꯠ ꯌꯥꯝ ꯆꯅꯔꯦ
ꯎꯪꯅꯦ ꯑꯩꯈꯣꯏꯅ ꯈꯪꯕ ꯍꯥꯏ ꯃꯣꯃꯣ ꯈꯪꯉꯦ ꯐ꯭ꯔꯥꯏ ꯔꯥꯏꯁ ꯈꯪꯉꯦ ꯆꯤꯛꯀꯟ ꯆꯧ ꯈꯪꯉꯦ ꯑꯥ
ꯆꯪꯉꯨꯔꯖꯨ ꯑꯗꯨ ꯈꯛ ꯆꯥꯔ ꯊꯣꯛꯂꯛꯇꯥꯕ ꯍꯥ ꯍꯥ
ꯑꯥ ꯑꯇꯩꯒꯩꯗꯨꯅ ꯍꯥꯏ ꯍꯩꯇꯝꯃꯤꯅ
ꯎꯝ
ꯑꯗꯨꯅꯤ ꯀꯥꯏꯗꯩ ꯍꯧꯖꯤꯛꯇꯤ ꯕꯣꯔꯥ ꯑꯃꯛꯇꯪ ꯍꯧꯔꯁꯨ ꯄꯨꯔꯥ ꯄ꯭ꯔꯤꯃꯤꯌꯝꯒꯤ ꯇꯥꯏꯞ ꯇꯧꯔꯦꯝꯃꯦ
ꯍꯧꯔꯦ ꯀꯩꯅꯣ ꯇꯧꯏꯗ ꯅꯥꯕ ꯔꯨꯃꯥꯏꯗ ꯔꯦꯁꯇꯨꯔꯦꯟꯒꯤ ꯇ꯭ꯔꯦꯟꯖꯦ ꯍꯧꯖꯤꯛꯐꯥꯎ ꯁꯤꯗ꯭ꯔꯤꯅꯦꯕꯣ
ꯁꯤꯗꯦ ꯑꯗꯨ ꯆꯥꯕ ꯈꯣꯠꯄꯁꯦ ꯌꯦꯡꯉꯣꯗꯅ ꯑꯗꯨꯝ ꯈꯔ ꯍꯥꯏꯗꯕ ꯖꯒꯥ ꯂꯩꯕꯗꯨꯝꯗꯤ ꯂꯩꯖꯔꯤ ꯑꯗꯨꯗꯨꯒ ꯑꯥ ꯏꯝ ꯁꯤꯇꯤ ꯃꯌꯥ ꯂꯩꯕ ꯈꯤꯇꯪ ꯀꯔꯤ ꯆꯥꯎꯈꯠꯄꯗ ꯂꯩꯔꯗꯤ ꯑꯌꯨꯛꯇ ꯂꯟꯁꯀꯖꯦ ꯑꯗꯨꯃꯥꯏꯅ ꯆꯪꯉꯒ ꯂꯧꯅꯕ ꯐꯥꯔ꯭ꯁ ꯐꯨꯠ ꯀꯦꯐꯦ ꯑꯥ ꯔꯦ ꯔꯦꯁꯇꯨꯔꯦꯟꯗ ꯇꯧꯗꯅ ꯗꯤꯟꯅꯔꯒꯖꯦ ꯑꯗꯨꯃꯥꯏꯅ ꯐꯦꯃꯤꯂꯤ ꯄꯨꯂꯞ ꯄꯨꯊꯣꯛꯑꯒ ꯑꯀꯦ ꯑꯗꯨꯅꯦꯝꯅꯦ
ꯂꯝꯕꯤꯁꯤꯒꯤ ꯁꯤꯋꯦꯁ ꯄ꯭ꯔꯣꯖꯦꯛꯀꯤꯅꯦꯅ ꯇꯧꯔꯤ ꯂꯩꯈꯣꯝ ꯉꯥꯛ ꯉꯥꯏꯔꯦꯅ
ꯑꯥ ꯃꯅꯤꯄꯨꯔꯒꯤ ꯂꯝꯕꯤ ꯈꯨ ꯁꯦꯝꯅꯤ ꯀꯩꯅꯣ ꯂꯝꯕꯤ ꯐꯖꯅ ꯊꯥꯟꯅ ꯁꯦꯝꯃꯅꯤ ꯑꯗꯩ ꯁꯤꯚꯦꯁꯀꯤ ꯑꯃꯨꯛ ꯂꯝꯕꯤꯗꯣ ꯊꯨꯒꯥꯏꯑꯅꯤ ꯁꯤꯚꯦꯁꯀꯤꯅꯦꯅ ꯑꯗꯨ ꯁꯤꯋꯦꯁꯀꯤꯗꯣ ꯑꯃꯨꯛ ꯁꯦꯝꯕ ꯂꯣꯏꯔꯦꯅ ꯑꯃꯨꯛ ꯇꯧꯔꯅꯤ ꯑꯗꯨ ꯂꯣꯏꯔ ꯑꯣꯌꯥꯔ ꯑꯃꯨꯛ ꯐꯨꯝꯃꯅꯤ
ꯑꯣꯌꯥꯔ ꯑꯃꯨ ꯐꯨꯝꯒꯤꯗꯣꯏ ꯑꯣꯏꯔꯝꯅꯤ ꯑꯁꯤ ꯂꯣꯏꯔꯒ
ꯑꯗꯨꯅꯦ ꯑꯣꯌꯥꯔ ꯑꯃꯨꯛ ꯐꯨꯝꯒ꯭ꯔꯅꯤ
ꯗ ꯒꯥꯔꯤ ꯑꯆꯧꯕ ꯃꯌꯥꯝ ꯊꯧꯖꯤꯜꯂꯦ ꯍꯧꯖꯤꯛ ꯁꯦꯝꯕꯒꯤ
ꯑꯗꯨꯅꯦ ꯑꯗꯩꯗꯤ ꯑꯃꯨꯛ ꯇꯧꯔꯤꯝꯃꯤꯅ ꯑꯃꯨꯛ ꯏꯁꯤꯡꯒꯤ ꯄꯥꯏꯞ ꯄꯨꯕꯩꯅꯤꯅ ꯑꯃꯨꯛ ꯇꯧꯔꯛꯀꯅꯤ
ꯎꯝ
ꯑꯗꯨꯅꯤꯗ
ꯁꯤꯋꯦꯖꯀꯤ ꯍꯖꯤ ꯇꯧꯔꯤꯖꯦ ꯄꯥꯏꯞ ꯆꯥꯎꯗꯦꯅ ꯃꯣꯏ ꯍꯥꯞꯄꯤꯁ ꯃꯆꯥ
ꯍꯟꯗꯛꯀꯤꯗꯤ ꯆꯥꯎꯗꯦ ꯀꯃꯥꯏꯅ ꯇꯧꯑ ꯈꯪꯗꯦ ꯀꯋꯥꯒꯤ ꯑꯗꯨ ꯄꯔꯦꯡꯁꯤꯡꯗ ꯃꯣꯏ ꯄꯔꯦꯡꯒꯤꯒꯗꯤ ꯂꯣꯏꯒ꯭ꯔꯕ ꯀꯩꯅꯣꯝ ꯇꯧꯕꯅꯦꯕ
ꯁꯤ ꯂꯩꯔꯛ ꯂꯩꯔꯛꯀꯤ ꯁꯦꯝꯃꯤꯖꯤꯡꯖꯦ ꯁꯤ ꯁꯤ ꯑꯩꯈꯣꯏ ꯂꯩꯔꯛꯀꯤ ꯁꯦꯝꯃꯤꯖꯦ ꯄꯥꯏꯞ ꯀꯩꯁꯨ ꯆꯥꯎꯗꯦꯕ ꯆꯟꯒꯗ꯭ꯔ ꯉꯪꯗꯦ ꯅꯌꯥ ꯃꯥꯏꯠ ꯇꯧꯔꯩ ꯃꯌꯥꯝ
ꯑꯗꯨ ꯀꯥꯏ ꯊꯥꯗꯣꯏꯖꯥꯠꯅꯣ ꯅꯝ ꯅꯝꯕꯨꯟꯗ ꯊꯥꯗꯗꯣꯏꯖꯥꯠꯔꯥ
ꯗꯥꯗꯥꯗꯣꯏꯅꯣ ꯈꯪꯗꯦꯍ
ꯅꯇꯅꯥ ꯃꯅꯨꯡꯗ ꯀꯌꯥꯝ ꯆꯥꯎꯅ ꯀꯣꯝꯒ ꯇꯧ ꯂꯩꯖꯥꯠꯅꯣ
ꯒꯩ ꯁꯦꯝꯗꯣꯏꯅꯣ ꯒꯪꯗꯦ ꯑꯁꯤꯅ
ꯎꯝ
ꯄꯨꯟꯗꯣꯡ ꯋꯥꯖꯨ ꯋꯦꯁ ꯃꯅꯦꯖꯃꯦꯟꯅꯦ ꯒ꯭ꯌꯥꯟ ꯃꯦꯝ ꯇꯥꯗꯦ
ꯋꯦꯁ ꯃꯦꯅꯦꯖꯃꯦꯟꯒꯤ ꯋꯦꯁ ꯃꯦꯅꯦꯖꯃꯦꯟ ꯊꯣꯛꯈ꯭ꯔꯗ ꯂꯩꯔꯤꯕ ꯏꯁꯥꯒꯤ ꯐꯪꯐꯝ ꯊꯣꯛꯄ ꯃꯤꯑꯣꯏꯕꯒꯤ ꯔꯥꯏꯠ ꯇꯨ ꯂꯥꯏꯐꯀꯤ ꯆꯪꯉꯤꯕ ꯏꯁꯤꯡꯁꯤꯐꯥꯎ ꯇ ꯐꯖꯅ ꯁꯞꯄ꯭ꯂꯥꯏ ꯇꯧꯗꯦ ꯂꯩꯔꯒ ꯂꯣꯏ ꯁꯤꯖꯤꯟꯅꯕ ꯉꯥꯛꯇꯅꯤ ꯀꯩꯅꯣ
ꯃꯥ
ꯏꯁꯇꯦꯠꯇꯨꯅ ꯄ꯭ꯔꯣꯕꯥꯏꯠ ꯇꯧꯒꯗꯕꯅꯤ ꯏꯁꯇꯦꯠꯅꯁꯨ ꯄꯤꯗꯦ ꯐꯖꯅ ꯑꯌꯥꯝꯕꯅ ꯂꯣꯏꯅꯃꯛ ꯂꯩꯔꯒ ꯁꯤꯖꯤꯟꯅꯕ ꯉꯥꯛꯇꯅꯦꯕꯀꯣ
ꯑꯣꯏꯣꯏꯅꯦ
ꯑꯗꯨ ꯂꯗ꯭ꯔ
ꯃꯩꯁꯤꯡꯁꯤꯐꯥꯎꯗꯤ ꯃꯣꯏ ꯐꯖꯝ ꯄꯤꯕꯤ ꯌꯥꯕꯅꯤꯅ
ꯃꯥꯅꯦ ꯏꯁꯇꯦꯟꯗꯔꯠ ꯑꯣꯐ ꯂꯤꯕꯤꯡꯗꯣ
ꯎꯝ ꯂꯧꯕꯅꯦ ꯂꯧꯔꯁꯨ ꯂꯧꯕꯗꯤ ꯂꯧꯖꯕ ꯀꯩꯁꯨꯕꯨꯗꯤ ꯀꯥꯏꯗꯦ
ꯑꯣ ꯑꯣ
ꯅꯅꯤ ꯆ ꯃ ꯄ
ꯃꯥꯅꯦ ꯅꯪ ꯏꯁꯤꯡꯗꯣ ꯂꯩꯔ ꯁꯤꯖꯤꯟꯅꯅꯤꯅ ꯅꯪ ꯊꯕꯛ ꯁꯨꯅꯤꯡꯕ ꯋꯥꯈꯜ ꯄꯣꯛꯇ꯭ꯔꯑꯣ ꯑꯥ ꯊꯕꯛꯇꯣ ꯁꯨꯗ꯭ꯔꯗꯤ ꯏꯁꯤꯡꯗꯣ ꯂꯩꯇꯕ ꯄꯨꯈ꯭ꯔꯤꯗ ꯑꯗꯨꯝ ꯁꯤꯖꯤꯟꯅꯕ ꯌꯥꯏ ꯄꯨꯈ꯭ꯔꯤ ꯂꯩꯇꯅ ꯈꯣꯠꯇꯅ ꯁꯤꯖꯤꯟꯅꯅꯦꯁꯨ ꯂꯩꯇꯦ
ꯎꯝ
ꯑꯗꯨꯒ ꯑꯩꯅ ꯊꯕꯛ ꯁꯨꯗ꯭ꯔꯦ ꯄꯩꯁꯥ ꯐꯪꯗ꯭ꯔꯁꯦ ꯑꯩꯗꯤ ꯏꯁꯤꯡ ꯁꯤꯖꯤꯟꯅꯗ꯭ꯔꯦ ꯍꯥꯏꯇꯥꯔꯦ ꯑꯗꯨ ꯂꯩꯥꯏꯔꯤ
ꯉ ꯉꯥꯎꯕꯁꯨ ꯄꯤꯊꯕ ꯆꯥꯛ ꯌꯥꯎꯔꯕ ꯅꯪꯕꯣ
ꯆꯥꯛ ꯆꯥꯊꯣꯛꯑ
ꯀꯌꯥ ꯆꯔꯣꯏ
ꯑ ꯀꯔꯤꯑꯕ ꯃꯅꯥ ꯑꯃ ꯀꯩꯅꯣꯝ ꯍꯥꯏꯅꯤ ꯀꯣꯂꯣꯝꯅꯤ ꯍꯥꯏꯕ꯭ꯔꯣ
ꯈꯪꯗꯦ ꯈꯨꯗꯣꯝꯅꯤꯅꯤ
ꯀꯣꯂꯣꯝꯅꯤꯅ ꯑꯃ ꯏꯔꯣꯜꯂꯦ ꯑꯗꯣ ꯉꯥ ꯑꯃ ꯇꯥꯎꯋꯦ
ꯉ ꯉꯒ
ꯎꯝ
ꯏꯔꯣꯝꯕ ꯍꯥꯏꯔꯒ ꯏꯔꯣꯝꯕ ꯍꯥꯏꯔꯒ ꯑꯩꯁꯨ ꯏꯔꯣꯟꯒꯤ ꯑꯝꯇ ꯂꯐꯨꯒ ꯂꯩꯔꯨꯔꯒꯦ
ꯅꯪ ꯀꯩꯊꯦꯜ ꯊꯣꯛꯑꯒꯦ ꯍꯥꯏꯔꯤꯔꯣ
ꯊꯣꯛꯣꯏꯏꯁꯤ ꯀꯩꯁꯥꯄꯥꯠꯂꯁꯤ ꯀꯩꯅꯣꯗ ꯂꯩꯒꯗ ꯀꯃꯤꯇꯤ ꯑꯣꯏꯈꯤꯗꯣꯏ ꯂꯧꯗꯧꯅꯤꯗ
ꯎꯝ
ꯑꯅꯛꯄꯗ ꯁꯤ ꯂꯩ ꯀꯩꯊ ꯕꯖꯥꯔꯗ ꯊꯨꯏ ꯅꯥꯕꯤ ꯂꯩꯔꯗꯤ ꯀꯗꯥꯏꯗꯒꯤ
ꯑ ꯌꯥꯎꯗꯣ ꯈꯔ ꯉꯟꯅ ꯍꯧꯒꯠꯂꯒ ꯑꯥ ꯀꯩꯊꯦꯜꯗꯨꯗ ꯂꯨꯄꯥ ꯆꯥꯝꯃꯒꯤ ꯑꯇꯦꯛ ꯑꯅ ꯇꯤꯑꯒ ꯅꯪ ꯍꯞꯇꯥ ꯑꯃꯨ ꯆꯥꯕ ꯂꯦꯝꯅꯤꯕ
ꯏꯟꯥꯡ ꯅꯥꯄꯤꯕꯨ ꯃꯌꯥꯝ ꯂꯩꯁꯤꯜꯂꯒ ꯀꯃꯥꯏꯅ ꯊꯝꯗꯣꯏꯅꯣ ꯆꯥꯔꯝꯗꯣꯏ ꯆꯥꯔꯝꯗꯩ ꯉꯥꯏꯍꯥꯛ ꯉꯥꯏꯍꯥꯛ ꯂꯩꯕꯩ ꯋꯥꯅꯦ ꯂꯩ ꯑꯅꯤ ꯂꯩ
ꯎꯝ ꯎꯝ ꯐ꯭ꯔꯤꯖꯇ ꯑꯗꯨꯝ ꯍꯥꯞꯆꯤꯜꯂꯁꯨ ꯌꯥꯏꯗꯅ
ꯝ ꯌꯥꯏ ꯌꯥꯏ
ꯑꯗꯨꯗꯤ ꯅꯪ ꯍꯧꯖꯤꯛ ꯑꯉꯥꯡ ꯀꯣꯆꯤꯡ ꯂꯩꯗꯅ ꯀ꯭ꯂꯥꯁ ꯀꯌꯥ
ꯁꯤꯒꯤ ꯑꯉꯥꯡꯁ ꯇꯦꯟꯅꯦ ꯀꯌꯥꯃꯨꯔꯤꯗ ꯅꯥꯏꯟ
ꯎꯝ ꯑꯗꯨꯗꯤ ꯑꯁ ꯑꯃꯗꯤ ꯄꯨꯟꯁꯤꯒꯤ ꯑꯆꯧꯕ ꯄꯔꯤꯈꯥ ꯑꯃ ꯊꯥꯗꯧꯔꯤꯦꯅꯦ
ꯊꯥꯗ ꯃꯊꯥ ꯁꯉꯨ ꯂꯥꯏꯁꯨ ꯀꯌꯥ ꯄꯥꯅꯤꯡꯗꯦ ꯑꯗꯨꯗꯣ ꯑꯉꯥꯡꯗꯣ ꯑꯗꯨꯝ ꯀꯣꯛꯄ ꯉꯥꯎꯋꯦ
ꯌꯥꯔꯗꯣꯏꯔꯗꯤꯩ ꯉꯜꯂꯤꯛꯀꯥꯟꯗ ꯇꯣꯛꯊꯣꯛꯎꯕ ꯐꯩꯇ
ꯑꯗꯨꯅꯦ ꯑꯩ ꯈꯜꯂꯤꯕ ꯑꯩ ꯀꯃꯥꯏꯅ ꯇꯧꯗꯣꯏꯅꯣ ꯃꯁꯤꯁꯤꯐꯥꯎ ꯑꯣꯏꯔꯣꯏꯗꯕꯨꯗꯤ ꯀꯩꯗꯧꯅꯦ ꯃꯤ ꯐꯖꯕ ꯊꯕꯁꯨ ꯅꯠꯇꯦ
ꯃꯥꯅꯦ ꯏꯃꯤꯅꯁ ꯑꯁꯤꯁꯤꯗ ꯂꯥꯏꯔꯤꯛ ꯇꯝꯕ ꯊꯥꯔꯨꯅꯨꯀꯣ
ꯅꯪ ꯃꯔꯥ ꯉꯥꯡꯊꯦꯗꯅ ꯃꯌꯥꯝ ꯆꯪꯗꯅ
ꯑꯁ ꯍꯥꯏꯅ ꯇꯧꯔꯣꯏ ꯊꯕꯛꯁꯦ ꯍ ꯁꯪ ꯇ ꯍꯗꯣꯔꯦ ꯇ ꯃꯥ
ꯑꯣꯅ ꯄꯜ ꯆꯥꯎꯗꯤ ꯀꯁꯨꯨ ꯂꯩ ꯄꯣꯅꯠꯇꯦ
ꯎꯝ ꯃꯣꯏꯅ ꯈꯜꯂꯤꯁꯦ ꯄꯥꯁ ꯇꯧꯕꯗꯨꯅ
ꯆꯍꯤ ꯈꯨꯗꯤꯡꯒꯤ ꯍꯟꯖꯅ ꯂꯩꯕ ꯀꯣꯏꯁꯟꯗꯣ ꯇꯔꯥꯃꯨꯛ ꯈꯟꯗꯣꯛꯑꯒ ꯑꯗꯨ ꯍꯟꯖꯟ ꯍꯟꯖꯤꯟ ꯍꯟꯖꯟ ꯍꯣꯜꯍꯜꯂꯒ ꯊꯝꯗ ꯑꯣꯏꯔꯦ
ꯎꯝ
ꯑ ꯃꯈꯨꯠꯇ ꯑꯣꯏꯅ ꯄꯨꯔꯛꯄꯗꯣ ꯀꯣꯛꯇ ꯅꯠꯇꯕꯤꯗ
ꯑꯅꯦ ꯏꯗꯤꯉ ꯏ ꯄ ꯑꯗꯨ ꯦꯃꯦꯟ ꯑꯗꯨꯗꯤ ꯇꯥꯛꯏꯉꯩ ꯉꯥꯡꯉꯤꯉꯩꯗꯤ ꯈꯪꯉꯦ ꯈꯪꯉꯦꯅ ꯑꯗꯨꯝ ꯆꯠꯈꯤꯅꯦ ꯃꯦꯝ
ꯎꯝ
ꯑꯃ ꯑꯩꯁꯅ ꯑꯃꯛꯣꯦ ꯄꯩꯁꯁꯨꯨ ꯂꯩꯇꯨ
ꯐꯠ ꯂꯩꯊꯣꯛꯈꯤꯕꯗꯗꯤ
ꯎꯝ
ꯇꯣꯞ ꯌꯥ ꯑꯗꯕꯗ ꯀꯔꯤ ꯑꯃ ꯃꯣꯃꯨ ꯌꯣꯟꯕꯒꯤ ꯃꯣꯏ ꯑꯉꯥꯡꯗꯨꯗꯤ ꯇꯤ ꯑꯃ ꯊꯥꯈ꯭ꯔꯕꯣ
ꯊꯥ ꯏꯂꯚꯕꯦꯟ ꯀꯌꯥ ꯑꯣꯏ꯭ꯔꯝꯃꯤ
ꯎꯝ ꯎꯝ ꯎꯝ ꯐꯔꯦꯅꯦ ꯑꯗꯨꯗꯤ ꯅꯪꯒꯤ ꯑꯆꯧ ꯃꯥꯏ ꯄꯥꯛꯄꯔꯤꯁꯤꯅꯦ
ꯑꯁꯨ ꯃꯥꯏ ꯄꯥꯏ ꯑꯗꯨꯗꯤ ꯃꯥ ꯑꯗꯨꯗꯤ ꯃꯆꯥꯗꯣ ꯑꯇꯥꯎ ꯑꯇꯥꯎ ꯀꯥꯟ ꯇꯧꯔꯕꯅ ꯑꯩꯅ ꯑꯗꯨꯝ ꯁꯪꯉꯤꯒ ꯁꯪꯗꯦꯒ ꯃꯇꯝꯗ ꯀꯣꯏꯅ ꯆꯠꯗ ꯌꯨꯝꯗ ꯑꯃꯨꯛ ꯆꯠ ꯑꯃꯨꯛꯧ ꯇꯧ ꯇꯥꯈꯤꯗꯕꯅꯦꯕ ꯐꯖꯅ
ꯎꯝ
ꯍꯧꯖꯤꯛꯅ ꯑꯃꯨꯛ ꯌꯨꯝꯗ ꯆꯠꯇ꯭ꯔꯦ ꯖꯥꯗ
ꯁ꯭ꯋꯥꯏꯗ ꯊꯕꯛꯇꯣ ꯂꯩꯁꯜꯂꯛꯑꯕꯅꯤꯅ
ꯅꯝ ꯄꯥꯛ ꯆꯠꯔꯦ ꯑꯉꯥꯡ ꯂꯦꯁ ꯇꯣꯛꯊꯣꯔꯣ
ꯑꯦ ꯁꯦꯇꯔꯗꯦꯗ ꯍꯥꯏꯗ ꯌꯥꯏ ꯀꯩꯅꯣ
ꯀꯩꯗꯧꯕ
ꯁꯦꯇꯔꯗꯦꯒꯨꯝꯕꯗ ꯑꯗꯨꯝ ꯍꯥꯏꯗ ꯌꯥꯏ ꯀꯩꯅꯣ
ꯌꯦ ꯑꯗꯨꯗ
ꯎꯝ ꯎꯝ
ꯌꯨꯝꯗ ꯑꯃ ꯆꯠꯀꯗꯝꯕꯅꯦ ꯆ ꯆꯥꯛꯁꯨ ꯂꯣꯏꯁꯤꯜꯂꯛꯑꯅꯤ
ꯊꯥꯍꯥꯟ ꯂꯛꯎ ꯀꯩꯅꯣ
ꯀꯥꯏꯗ
ꯅꯌꯨꯝꯗꯅꯤ ꯀꯩꯅꯣ ꯅꯪ ꯌꯨꯝꯗꯒꯤ ꯑꯥ
ꯇꯨꯁꯟ ꯂꯧꯊꯣꯛ ꯂꯧꯁꯤꯅꯦ ꯇꯟꯅꯤꯡꯉ ꯂꯛꯄ ꯃꯥ ꯌꯥꯔꯣꯏꯗꯕꯅꯤ
ꯎꯝ
ꯁꯨꯔꯖꯤꯀꯨꯃꯥꯔ ꯃꯔꯤ ꯂꯩꯔꯒꯗꯤ ꯃꯥ ꯂꯥꯛꯄ ꯑꯗꯨꯝ ꯄꯥꯏꯔꯛꯑꯣ ꯍꯥꯏꯅ ꯐꯗꯣꯏꯔꯣꯗ
ꯂꯩꯔꯝꯗꯧ ꯃꯥꯜꯂꯦ
ꯑ ꯃꯥꯏ ꯒꯒꯥꯥꯏꯗꯨꯁꯨ ꯒꯥꯔꯤ ꯃꯆꯥꯗꯨꯁꯨ ꯒꯨꯂꯤꯅꯦꯅ ꯍꯥꯞꯄ ꯃꯇꯝ ꯑꯃꯁꯁꯨ ꯅꯥꯇꯩ ꯆꯥꯗꯕꯅꯤꯅ ꯃꯥꯁꯨ
ꯀꯁ ꯍꯩꯇꯕꯩꯅꯤꯗ ꯃꯥꯅ ꯃꯌꯥꯏꯗ ꯍꯥꯞꯄ ꯌꯥꯕꯗꯨꯕꯣ
ꯌꯥꯕꯅꯦ ꯑꯗꯨꯕꯨꯗꯤ ꯄꯨꯜꯂꯒ ꯁꯦꯠꯇꯔꯛꯑꯁꯨ ꯌꯥꯏ ꯇꯧꯔ ꯑꯗꯨꯧꯔ ꯑꯗꯨꯝ
ꯎꯝ ꯑꯗꯨ ꯌꯥꯏ ꯀꯩꯅꯣ ꯑꯩꯈꯣꯏꯗꯤꯕꯣ ꯑꯥ ꯏꯁꯤꯡ ꯆꯥꯔ ꯂꯧꯕꯁꯦ ꯕꯨꯂꯦꯠꯇ ꯑꯗꯨꯝ ꯍꯥꯞꯄꯒ ꯑꯗꯨꯝ ꯂꯧꯋꯦ
ꯎꯝ
ꯃꯃꯥꯡꯗ ꯗ꯭ꯔꯥꯏꯚꯔ ꯊꯧꯧꯕ ꯅꯨꯄꯥꯅ ꯄꯝꯕꯅꯤ ꯑꯗꯩ ꯃꯅꯤꯡꯒꯤ ꯅꯨꯄꯥ ꯑꯃꯅ ꯄꯝꯕꯅꯤ ꯔꯨ ꯃꯥꯟ ꯇꯧꯂꯣ
ꯍꯪꯒꯦ ꯑꯝꯇ ꯍꯪꯉꯦ ꯃꯥ ꯂꯩ ꯃꯌꯨꯝ ꯂꯩ꯭ꯔꯥ ꯁꯤ ꯂꯥꯛꯇꯣꯔꯤꯕ꯭ꯔꯥ
ꯎꯝ ꯈꯨꯗꯝ ꯑꯣꯏꯅ ꯑꯗꯨꯅꯦ ꯆꯥꯎꯈꯠꯂꯛꯄ ꯍꯥꯏꯈꯤꯗꯪꯕꯨꯣ ꯍꯥꯟꯅ ꯏꯁꯤꯡ ꯒꯨꯍꯥꯇꯩ ꯇꯧꯔꯝꯕꯗ ꯍꯧꯖꯤꯛꯅꯨꯛꯥꯔꯗꯒꯤ ꯑꯃꯨꯛ ꯑꯥꯔꯨ ꯑꯃꯨꯛ ꯌꯧꯁꯜꯂꯛꯑꯕꯃꯦ
ꯑꯔꯣꯁꯨ ꯂꯩꯀꯥꯏ ꯂꯩꯀꯥꯏ ꯂꯣꯏ ꯊꯝꯒꯠꯅꯔꯤꯦꯅꯦ
ꯂꯣꯏ ꯊꯝꯒꯠꯂꯦ ꯍꯥꯟꯅꯗꯤ ꯄꯣꯠ ꯑꯃ ꯂꯩꯒꯦ ꯍꯥꯏꯕꯁꯦ ꯑꯥ ꯕꯖꯥꯔ ꯀꯥꯔꯠꯇꯗꯤ ꯌꯥꯗꯦ ꯍꯥꯏꯔꯝꯕꯗꯣ ꯍꯧꯖꯤꯛꯇꯤ ꯊꯣꯡꯀꯥꯟꯗ ꯊꯣꯡꯒꯥꯟꯗꯒꯤ ꯊꯤꯜꯍꯜꯂꯛꯄ ꯌꯥꯔꯝꯅꯤ ꯀꯩꯅꯣ
ꯎ ꯃꯤꯕꯨ ꯍꯔꯥꯡ ꯍꯧꯥꯎ ꯊꯤꯜꯂꯂ ꯆꯥꯔꯝꯃꯤꯍꯦ
ꯑꯗꯨꯅ ꯕꯣꯔꯥꯐꯧꯗ ꯑꯗꯨꯃꯥꯏꯅ ꯇꯧꯔꯒ ꯊꯤꯜꯍꯜꯂꯛꯄ ꯌꯥꯔꯃꯦꯕ ꯒ꯭ꯂꯣꯕꯦꯂꯥꯏꯖꯦꯁꯟꯁꯤꯗ ꯑꯗꯨꯅꯦ ꯒ꯭ꯂꯣꯕꯦꯂꯥꯏꯖꯦꯁꯟ ꯂꯥꯛꯄꯁꯤꯗ ꯂꯣꯀꯦꯟ ꯀꯥꯡꯕꯨꯁꯦ ꯑꯗꯨꯝ ꯍꯥꯜꯂꯛꯄꯗꯣ ꯂꯣꯀꯦꯜꯒꯤ ꯀꯥꯡꯕꯨꯁꯦ ꯑꯗꯨꯗ ꯂꯣꯀꯦꯜꯒꯤ ꯀꯥꯡꯕꯨꯅ ꯍꯩꯁꯤꯡꯅ ꯌꯥꯎꯍꯧꯕꯗꯨꯅꯦꯕ ꯑꯃꯨꯛ ꯇꯣꯡꯍꯧꯔꯤꯁꯤꯅ ꯃꯥꯡꯗ꯭ꯔꯤꯁꯤꯅ
ꯎꯝ
ꯑ ꯈꯪꯗ꯭ꯔꯦꯗ ꯇꯧꯔꯤꯁꯦ ꯂꯨꯔꯦꯗ
ꯈꯉꯨ ꯈꯉꯨ ꯈꯉꯨ ꯈꯥꯡꯗ꯭ꯔꯗꯤ ꯈꯥꯡꯗ꯭ꯔꯗꯤ ꯂꯣꯏꯔꯕꯅꯦ ꯊꯕ
ꯎꯪ ꯊꯝꯃꯣ ꯀꯨꯡ ꯂꯣꯏ ꯂꯣꯏ